ꯐꯦꯟ ꯃꯈꯣꯟ ꯇꯟ ꯆꯥ ꯌꯥꯝꯅ ꯂꯥꯎꯗ ꯑꯣꯏꯕ꯭ꯔꯣ
ꯎꯝ ꯍꯧꯖꯤꯛꯇꯤ ꯌꯥꯢꯌꯦ ꯀꯔꯤ ꯇꯧꯕ꯭ꯔꯣ
ꯀꯩꯁꯨ ꯇꯧꯗ꯭ꯔꯦ ꯑꯁ ꯉꯔꯥꯡꯗꯣ ꯕꯣꯜ ꯌꯦꯡꯕ ꯐꯖꯅ ꯇꯨꯝꯗ꯭ꯔꯦ ꯍꯥꯏꯅ ꯇꯨꯝ ꯇꯨꯝꯂꯒ ꯑꯩꯈꯣꯏ ꯗꯥꯁꯨ ꯆꯥꯛ ꯆꯥꯗ꯭ꯔꯒ ꯑꯣꯐꯤꯁ ꯆꯠꯈ꯭ꯔꯦ ꯊꯣꯡꯕꯤꯗꯕꯒꯤ ꯑꯩꯅꯥ
ꯂꯩꯇꯦꯅꯦ
ꯑꯝ ꯀ
ꯃꯥꯁꯨ ꯐꯨꯠꯕꯣꯜ ꯌꯦꯡꯕ꯭ꯔꯥ
ꯌꯦꯡꯗꯦ ꯃꯥꯁꯨ ꯌꯦꯡꯉꯦ ꯌꯦꯡꯕ ꯅꯨꯡꯉꯥꯏꯑꯦ ꯑꯩ ꯏꯪꯡꯂꯦꯟ ꯉꯝꯒ ꯇ꯭ꯔꯥ ꯑꯦꯔꯖꯦꯟꯇꯤꯅ ꯂꯥꯁꯇ ꯔꯤꯄꯤꯠ ꯔꯤꯄꯤꯠ ꯀꯥꯎꯔꯒ ꯆꯪꯈ꯭ꯔꯦ ꯐꯩꯅꯦꯜꯗ ꯑꯔꯖꯦꯟꯇꯤꯅꯥꯒ ꯁꯄꯦꯟ ꯇꯧꯔꯅꯤ ꯑꯩꯒꯤꯗꯤ ꯂꯣꯏꯅ ꯁꯤꯈ꯭ꯔꯦ ꯆꯥꯅꯤ ꯑꯩꯒꯤ ꯇꯤꯝ ꯊꯥꯔꯇ ꯑꯃ ꯂꯩꯌꯦ
ꯔ
ꯑꯔꯖꯦꯟꯇꯤꯅꯥꯁꯨ ꯉꯝꯕ ꯌꯥꯏꯌꯦ ꯆꯥꯟꯁꯇꯤ ꯋꯥꯡꯉꯦ ꯑꯗꯨ ꯏꯁꯄꯦꯟꯁꯨ ꯏꯁꯇꯥꯔ ꯄ꯭ꯂꯦꯌꯔ ꯌꯥꯝꯃꯦꯕ ꯍꯥꯥ
ꯑꯔꯖꯦꯟꯇꯤꯅ ꯉꯝꯕꯒꯨꯝ ꯇꯧꯔꯒ ꯂꯥꯁꯇ ꯏꯁꯄꯦꯟ ꯁꯛ ꯇꯧꯗꯧ ꯃꯥꯟꯕ
ꯈꯪꯗꯦ ꯏꯁꯇꯥꯔ ꯄ꯭ꯂꯦꯌꯔ ꯌꯥꯝ ꯋꯥꯅꯤꯅꯦꯕ ꯏꯁꯄꯦꯟꯗꯨꯁꯨ ꯏꯁꯇꯥꯔ ꯄ꯭ꯂꯦꯌꯔ ꯉꯥꯛꯇ
ꯍ
ꯑꯗꯨ ꯃꯣꯏ ꯈꯔ ꯑꯉꯥꯡ ꯑꯣꯏꯔꯤꯕ ꯑꯗꯨꯒ ꯑꯥꯔꯖꯦꯟꯇꯤꯅꯥꯒꯤ ꯏꯁꯇꯥꯔ ꯄ꯭ꯂꯦꯌꯔꯁꯤꯡꯅ ꯁꯤꯅꯤꯌꯔ ꯁꯤꯅꯤꯌꯔ ꯑꯣꯏꯔꯛꯈ꯭ꯔꯕꯗꯨ ꯈꯪꯕ꯭ꯔꯥ ꯔꯤꯇꯥꯌꯥꯔꯁ ꯆꯛꯀꯗꯕꯗꯤ ꯑꯃꯒꯨꯝꯕ ꯈꯛ ꯑꯅꯤ ꯑꯗꯨꯕꯨ ꯑꯌꯥꯝꯕꯗꯨ ꯁꯤꯅꯤꯌꯔ ꯑꯣꯏꯈ꯭ꯔꯕꯅꯤꯅ ꯍꯥꯏꯕ ꯍꯩꯇꯦ ꯑꯩꯁꯦ ꯀꯃꯥꯏꯅ ꯇꯧꯒꯗ꯭ꯔꯣ ꯈꯪꯗꯦ ꯑꯩ
ꯑꯔꯖꯦꯟꯇꯤꯅꯥꯗꯣ ꯐꯖꯥꯅꯗꯤ ꯀꯥ ꯀꯥꯢ ꯍꯦ
ꯍꯣꯏ ꯍꯧꯖꯤꯛ ꯀ꯭ꯋꯥꯔꯇꯔ ꯐꯥꯏꯅꯦꯜꯒ ꯁꯤꯃꯤꯐꯥꯏꯅꯦꯜ ꯁꯤꯦꯃꯤꯐꯥꯏꯅꯦꯜꯒꯤ ꯃꯦꯠꯆꯇꯤ ꯑꯗꯨꯝ ꯌꯦꯡꯕ ꯅꯨꯡꯉꯥꯏ ꯑꯁꯦꯡꯕꯗꯤ ꯑꯔꯖꯦꯟꯇꯤꯅꯥꯅ ꯁꯥꯟꯅꯕꯗꯤ ꯅꯣꯏꯒꯤ ꯑꯄꯣꯅꯦꯟꯁꯤꯡꯒꯤ ꯌꯥꯝ ꯀꯟꯕ ꯑꯣꯄꯣꯅꯦꯟ ꯌꯥꯎꯗꯦꯕ ꯑꯁꯦꯡꯕ ꯍꯥꯏꯔꯗꯤ ꯏꯖꯤꯞꯄꯨ ꯀꯜꯂꯦ ꯑꯗꯨꯒ ꯏꯪꯂꯦꯟꯁꯤ ꯀꯜꯂꯦꯕ ꯈꯔ
ꯑꯗꯣ ꯉꯔꯥꯡꯒꯤꯗꯤ ꯑꯩꯈꯣꯏ ꯔꯤꯛ ꯇꯧꯋꯦ ꯍꯥꯏꯕꯗꯨ ꯇꯧꯕ꯭ꯔꯥ
ꯔꯤꯛ ꯃꯛ ꯅꯠꯇꯤꯌꯦ ꯔꯤꯐ꯭ꯔꯤꯗꯨꯅ ꯔꯤꯐ꯭ꯔꯤ ꯗꯨꯅꯅꯤ
ꯔꯤꯐ꯭ꯔꯤꯕꯨꯅꯤꯅꯦ
ꯈꯔ ꯔꯤꯛ ꯇꯧꯕ ꯅꯠꯇꯦꯕ ꯂꯣꯢ ꯇꯧꯗꯦ ꯌꯥꯝꯃ ꯇꯧꯗꯦ ꯑꯃ ꯑꯅꯤꯔꯛꯇꯤꯀꯣ ꯍꯥꯏꯕꯗꯤ ꯑ ꯔꯤꯐ꯭ꯔꯤ ꯄꯤꯕ ꯌꯥꯕꯗꯁꯨ ꯄꯤꯗꯕ ꯑꯗꯨꯒ ꯏꯪꯂꯦꯟꯒꯤꯅ ꯏꯪꯂꯦꯟꯒꯤꯗꯤ ꯈꯔ ꯆꯥꯟꯁ ꯄꯤꯕꯒꯤ ꯇꯥꯏꯞꯇ ꯇꯧꯕꯅꯤꯅꯦ ꯌꯥꯝꯅ ꯇꯧꯕꯗꯤ ꯅꯠꯇꯦꯗ ꯐꯦꯟꯁ ꯁꯤꯡꯗꯤ ꯑꯗꯨ ꯇꯧꯕꯗꯨ ꯃꯣꯏꯒꯤ ꯍꯧꯅꯁꯥꯅꯦ ꯀꯃꯥꯏꯟ ꯇꯧꯅꯤ ꯑꯁ ꯏꯪꯂꯦꯟꯅ ꯉꯝꯒꯗ꯭ꯔꯣ ꯀꯣ ꯃꯣꯏ ꯗꯤꯐꯦꯟꯁ ꯈꯛꯇꯪ ꯇꯧꯔꯒ ꯂꯩꯕꯒꯤꯅꯦꯕ ꯗꯤꯐꯦꯟꯁ ꯍꯥꯟꯅ ꯇ ꯒꯣꯜ ꯑꯃ ꯍꯥꯟꯅ ꯆꯪꯈ꯭ꯔꯦ ꯍꯥꯏꯅ ꯗꯤꯐꯦꯟꯁ ꯇꯧꯕ ꯇꯤꯝꯁꯦ ꯑꯗꯨꯝ ꯁꯤꯌꯦꯕ ꯈꯪꯕ꯭ꯔꯥ
ꯑ
ꯆꯪꯈ꯭ꯔꯦ ꯍꯥꯏꯅ ꯗꯤꯐꯦꯟꯁ ꯈꯛꯇꯪ ꯁ꯭ꯇꯔꯣꯡꯂꯤ ꯗꯤꯐꯦꯟꯁ ꯈꯛꯇꯪ ꯇꯧꯕꯒꯤ ꯃꯣꯏꯁꯨ ꯑꯗꯨꯝ ꯑꯦꯇꯦꯛ ꯇꯧꯔꯒ ꯀꯣ ꯒꯣꯜ ꯑꯅꯤ ꯑꯍꯨꯝ ꯆꯪꯕꯤꯔꯒ ꯗꯤꯐꯦꯟꯁ ꯇꯧꯔꯤ ꯐꯒꯗꯕꯗꯨ ꯒꯣꯜ ꯑꯃꯈꯛꯇꯪ ꯆꯪꯉꯒ ꯑꯗꯨꯝ ꯗꯤꯐꯦꯟꯁ ꯇꯧꯕꯁꯦ ꯂꯥꯁꯇꯅ ꯑꯗꯨꯝ ꯆꯥꯔꯒ ꯍꯟꯒꯦ ꯖꯄꯥꯟꯁꯨ ꯅꯍꯥꯟ ꯑꯗꯨꯃꯥꯏ ꯇꯧꯕꯅꯦꯕ ꯐꯥꯔꯁ ꯀꯣꯄꯤ ꯄꯤꯕꯒꯤꯀꯣ ꯃꯣꯏꯗꯣ ꯑ ꯂꯥꯏꯛ ꯆꯪꯍꯟꯗ꯭ꯔꯗꯤ ꯃꯣꯏ ꯉꯝꯈ꯭ꯔꯅꯤ ꯍꯥꯏꯕ ꯒꯤ ꯇꯥꯏꯞꯇ ꯃꯣꯏ ꯑꯦꯇꯦꯛ ꯁꯨꯡꯇꯧ ꯇꯧꯗ꯭ꯔꯦꯕ ꯗꯤꯐꯦꯟꯁ ꯇꯧꯔꯒ ꯂꯩꯔꯒ ꯂꯥꯁꯇ ꯑꯄꯣꯅꯦꯟꯅ ꯑꯗꯨꯝ ꯉꯝꯈꯤꯕꯅꯦ ꯉꯔꯥꯡꯒ ꯆꯞ ꯃꯥꯟꯅꯅ ꯇꯧꯋꯦ ꯗꯤꯐꯦꯟꯁ ꯇꯥꯎꯔꯒ ꯑꯥꯔꯖꯦꯟꯇꯤꯅꯥꯅ ꯐꯥꯢꯅꯦꯜꯗꯤ ꯈꯪꯗ꯭ꯔꯦ ꯑꯁ ꯈꯪꯗꯦ ꯑꯥꯔꯖꯦꯟꯇꯤꯅꯥꯁꯦ
ꯑꯦꯟꯒ ꯀꯅꯥꯔꯥ ꯃꯣꯢ ꯍꯥꯟꯅ ꯁꯥꯟꯅꯕꯗꯨ ꯑ ꯅꯣꯔꯋꯦꯒ ꯁꯥꯟꯅꯕꯗꯨ ꯗꯣ ꯃꯣꯏ ꯑꯗꯨꯝ ꯗꯤꯐꯦꯟ ꯇꯧꯋꯦꯅ ꯏꯪꯂꯦꯟꯒ
ꯏꯪꯂꯦꯟꯒ ꯅꯣꯔꯋꯦꯒꯣ
ꯎꯝ ꯃꯣꯏ ꯗꯤꯐꯦꯟ ꯇꯧꯅꯤꯡꯉꯥꯏ ꯃꯣꯏꯒꯤ ꯇꯤꯝ ꯇꯤꯝꯒꯤ ꯀ꯭ꯔꯤꯅꯣ ꯑꯣꯏꯕ ꯃꯥꯜꯂꯦ ꯃꯣꯏꯒꯤ ꯔꯣꯗ ꯑ ꯍꯣꯏ ꯍꯣꯢ ꯑꯗꯨ ꯅꯨꯃꯤꯠꯗꯨꯁꯨ ꯐꯖꯅ ꯗꯤꯐꯦꯟ ꯇꯧꯋꯦꯕ ꯇꯧꯗ꯭ꯔꯤꯉꯩꯗ ꯑꯃꯨꯛꯀ ꯇꯣ ꯒꯣꯜ ꯄꯤ ꯄꯤꯗꯕ
ꯏꯪꯂꯦꯟꯁꯨ ꯒꯣꯜꯗꯤ ꯆꯟꯕꯅꯦ ꯂꯧꯕ ꯌꯥꯗ꯭ꯔꯕ
ꯎꯝ
ꯇꯜꯂꯦ
ꯇꯥ ꯍꯩꯌꯦ ꯍꯩꯌꯦ ꯃꯤ ꯌꯥꯝ ꯍꯩꯌꯦ ꯑꯗꯨꯝ ꯇꯧꯗ꯭ꯔꯗꯤ ꯀꯅꯥꯅ
ꯅꯪꯗꯤ ꯕꯣꯜ ꯌꯦꯡꯗꯕ꯭ꯔꯣ
ꯉꯔꯥꯡꯗꯤ ꯌꯦꯡꯗꯦ ꯉꯁꯤꯗꯤ ꯌꯦꯡꯗꯦ
ꯑꯩꯈꯣꯏꯁꯨ ꯃꯩ ꯃꯨꯠꯂꯒ ꯍꯧꯖꯤꯛꯅ ꯃꯩ ꯂꯥꯛꯄꯅꯦ
ꯑꯣ
ꯆꯥꯛ ꯆꯥꯡꯁꯨ ꯊꯣꯡꯅꯤꯡꯗꯕ ꯆꯥꯛꯁꯨ ꯊꯣꯡꯉꯦ ꯃꯦꯒꯤ ꯊꯣꯡꯔꯒ ꯂꯩ ꯉꯁꯥꯏ ꯊꯣꯡꯕꯤꯔꯒ ꯆꯥꯅꯤꯡꯗꯦ
ꯁꯣꯛ ꯇꯧꯕꯅꯤ ꯑꯗꯨꯗꯤ
ꯍꯥꯎꯔꯔꯣꯏꯗ ꯍꯦꯛ ꯊꯣꯡꯕ ꯂꯣꯏꯔꯒ ꯆꯥꯔꯒꯦ ꯈꯟꯕꯅꯦ ꯑꯗꯨ ꯑꯁ ꯆꯥꯅꯤꯡꯗꯦ
ꯑꯍꯝ
ꯆꯥꯅꯤꯡꯗꯤꯌꯦ
ꯆꯔꯣ ꯆꯔꯣ
ꯆꯥꯒꯗꯕꯅꯦ ꯑꯗꯨꯕꯨ ꯆꯥꯅꯤꯡ
ꯅꯪꯒꯤ ꯏꯟꯁꯄꯥꯌꯔ ꯇꯧꯈ꯭ꯔꯦ ꯍꯥ ꯍ ꯍ
ꯑꯍꯥ ꯍꯥ ꯍ ꯕꯤꯠ ꯂꯩꯇꯦꯅꯦ ꯏꯟꯁꯄꯌꯔ ꯇꯧ
ꯑꯍꯥ ꯍꯥ ꯍ ꯀꯅꯥꯗꯕꯗ ꯀꯣꯛ
ꯎꯝ ꯅꯪ ꯅꯥꯕꯤ ꯅꯥꯕꯤꯗ ꯉꯔꯥꯡ ꯂꯣꯛ ꯏꯟ ꯇꯧꯕ꯭ꯔꯥ
ꯇꯧꯋꯦ ꯄꯩꯁꯥ ꯐꯪꯗꯧ ꯃꯥꯜꯂꯦ ꯅꯪꯗꯣ
ꯑꯩ ꯄꯩꯁꯥ ꯐꯪꯉꯦ
ꯀꯌꯥ ꯐꯪꯕ꯭ꯔꯥ ꯁꯕꯦꯟꯇꯤ
ꯁꯚꯦꯟꯇꯤ
ꯎꯝ ꯑꯩꯁꯨ ꯃꯆꯦꯕꯨ ꯇꯧꯍꯟꯕꯅꯦꯕꯀꯣ ꯑꯗꯨ ꯑꯩꯁꯨ ꯐꯪꯈ꯭ꯔꯦ
ꯑꯍꯥ ꯑꯗꯨꯒ ꯅꯪ ꯈꯔ ꯅꯪ ꯑꯗꯨꯝ ꯗꯥꯏꯔꯦꯛ ꯂꯣꯛ ꯏꯟ ꯇꯧꯕꯗ ꯄꯩꯁꯥ ꯊꯥꯕ꯭ꯔꯥ
ꯎꯝ ꯍꯣꯏ
ꯑꯥ ꯐꯥꯔꯁ ꯄꯦꯃꯦꯟꯗ ꯂꯨꯄꯥ ꯃꯉꯥ ꯀꯦꯁꯕꯦꯛ ꯐꯪꯕꯅꯦ ꯍꯥꯟꯅ ꯁꯤꯖꯤꯟꯅꯕꯗꯗꯤ ꯌꯨ ꯒꯦꯠ ꯂꯣꯠ ꯑꯣꯞ ꯀꯦꯁꯕꯦꯛ ꯄꯩꯁꯥꯗꯨ ꯑꯥ ꯋꯥꯟ ꯍꯟꯗ꯭ꯔꯦꯠ ꯀꯣꯏꯟꯁ ꯑꯣꯏꯔꯗꯤ ꯔꯨꯄꯤꯁ ꯑꯃ ꯑꯃ ꯂꯥꯛꯄꯅꯤꯀꯣ ꯑꯗꯨ ꯍꯥꯟꯅ ꯁꯤꯖꯤꯟꯅꯕꯗꯩ ꯈꯔ ꯌꯥꯝꯅ ꯂꯥꯛꯀꯅꯤꯕ ꯑꯗꯨ ꯈꯔ ꯀꯨꯏꯔꯗꯤ ꯑꯝ ꯄꯣ ꯄꯣꯏꯟꯇꯨꯁꯨ ꯅꯪ ꯐꯤꯞ ꯇꯤ ꯈꯛꯇꯪ ꯐꯪꯕ ꯊꯥꯔꯇꯤ ꯈꯛꯇꯪ ꯐꯪꯕ ꯇꯧꯔꯛꯀꯅꯤ ꯑꯗꯨꯁꯨ ꯑꯗꯨꯝ ꯀꯦꯁꯕꯦꯛ ꯂꯩꯕꯒꯤ ꯑꯣꯖꯤꯀꯥꯁꯦ ꯃꯟ ꯄꯩꯁꯥ ꯆꯣꯞꯄꯥꯅꯦ ꯑꯩꯖꯦ ꯑꯗꯨ ꯄꯩꯁꯥ ꯂꯥꯛꯔꯁꯨ ꯑꯗꯨꯝ ꯁꯦꯚ ꯇꯧꯗꯕꯤ ꯗꯕꯥ ꯗꯥꯕ ꯑꯗꯨꯝ ꯁꯤꯖꯤꯟꯅꯕ ꯆꯥꯝꯃꯉꯥꯁꯨ ꯀꯔꯤꯁꯨ ꯅꯠꯇꯦ ꯑꯩꯒꯤꯁꯦ ꯈꯪꯗꯦ ꯄꯩꯁꯥ ꯂꯩꯇ꯭ꯔꯒ ꯑꯆꯥꯄꯣꯠꯇꯥ ꯑꯆꯥꯄꯣꯠꯇꯥ ꯀꯣ ꯏꯀꯥꯏꯕꯁꯨ ꯏꯀꯥꯏꯕꯁꯨ ꯈꯪꯗ꯭ꯔꯦ
ꯂꯨꯞꯇꯤꯗ
ꯗꯤ ꯁꯨꯇꯤ ꯑꯣꯏꯔꯝꯅꯤ ꯃꯥꯁꯨ
ꯇꯨꯝꯔꯤ ꯑꯃꯁꯨ ꯑꯩ ꯉꯔꯥꯡ ꯈꯔ ꯉꯟꯅ ꯇꯨꯝꯕꯅꯦ ꯑꯗꯨ ꯍꯧꯒꯠꯄ ꯉꯝꯗꯕ ꯃꯤꯠ ꯄꯥꯡꯊꯣꯛꯄ ꯉꯝꯗꯦ ꯑ ꯍꯥ ꯍꯥ ꯐꯖꯟꯅ ꯇꯨꯝꯃꯦ ꯉꯁꯤꯁꯦ
ꯑꯩꯁꯨ ꯈꯔꯥ ꯄꯨꯡ ꯁꯦꯕꯦꯟ ꯑꯗ ꯑꯃꯔꯛ ꯍꯧꯒꯠꯂꯦ ꯑꯗꯨꯒ ꯑꯥ ꯐꯥꯏꯚ ꯃꯤꯅꯤꯠꯁ ꯀꯨꯝꯕ ꯇꯨꯝꯔꯒ ꯆꯥꯛ ꯊꯣꯡꯉꯒꯦ ꯇꯨꯝꯕꯗ ꯅꯥꯏꯟ ꯇꯥꯔꯝꯒꯗꯧꯔꯦ ꯑꯩꯈꯣꯏ ꯗꯥ ꯍꯧꯒꯠꯂꯒ ꯃꯥꯏ ꯇꯥꯕ ꯃꯥꯜꯂꯦꯕ ꯑꯩꯅ ꯆꯥꯛ ꯊꯣꯡꯒꯦ ꯍꯥꯏꯇꯥꯅ ꯇꯨꯝꯂꯒ ꯍꯧꯒꯠꯂꯒ ꯊꯣꯡꯒꯦ ꯍꯥꯏꯕꯅꯦꯕꯒꯣ ꯃꯥꯒꯤ ꯇꯤꯐꯤꯟꯗꯤ ꯁꯦꯝꯕꯤꯒꯦ ꯍꯥꯏꯅ ꯑꯗꯨ ꯇꯨꯝꯃꯒ ꯑꯃꯨꯛ ꯄꯥꯈ꯭ꯔꯕ ꯑꯩꯈꯣꯏ ꯗꯥ ꯑꯣꯐꯤꯁ ꯆꯠꯅꯉꯥꯏ ꯇꯧꯔ ꯂꯩꯔꯝ ꯑꯃꯨꯛꯀ ꯇꯨꯝꯃꯦꯍꯦ
ꯑꯣꯐꯤꯁꯇꯁꯨ ꯀꯦꯟꯇꯤꯟꯒꯨꯝꯕꯗꯤ ꯂꯩꯔꯝꯅꯤꯅꯀꯣ
ꯍꯣꯏ ꯀꯦꯟꯇꯤꯟꯗꯣ ꯂꯩꯩꯇꯦ ꯑꯗꯨꯕꯨ ꯗꯦꯒꯤ ꯑꯥ ꯇꯤ ꯂꯟꯁ ꯀꯨꯝꯕ ꯃꯛꯆꯤꯜ ꯃꯔꯛ ꯃꯔꯛꯇ ꯂꯟꯁꯇꯨꯝ ꯄꯤꯕ ꯃꯥꯜꯂꯦ ꯃꯣꯏꯒꯤ ꯊꯣꯡꯉꯒ ꯀꯣ ꯑꯔꯥꯎꯟ ꯋꯥꯟ ꯀꯩ ꯀꯩꯅꯣ ꯑꯗꯨꯝ ꯄꯤ ꯊꯛꯄꯗꯤ ꯃꯥꯜꯂꯦ
ꯑꯝ
ꯉꯁꯤꯅ ꯑꯥꯍꯥꯟꯕꯅꯦ ꯆꯥꯛ ꯆꯥꯗ꯭ꯔꯒ ꯆꯠꯍꯜꯕꯁꯤ ꯑꯁꯦꯡꯕꯗꯤ ꯃꯣꯏꯁꯨ ꯉꯁꯤ ꯁꯨꯇꯤ ꯑꯣꯏꯒꯗꯝꯅꯦꯌꯦ ꯃꯥꯒꯤꯗꯤ ꯁꯨꯇꯤ ꯑꯣꯏꯔꯁꯨ ꯃꯣꯏꯗꯤ ꯑꯗꯨꯝ ꯑꯣꯐ ꯃꯤꯇꯤꯡ ꯂꯩꯕ ꯑꯗꯨꯝ ꯁꯦꯠ ꯇꯧꯕꯅꯤꯅꯀꯣ
ꯑꯩꯈꯣꯏ ꯗꯥꯗꯤ ꯑꯦꯞꯁꯦꯟ ꯇꯧꯕꯁꯨ ꯌꯥꯗꯕꯥ ꯃꯥꯅ ꯃꯦꯅꯦꯖꯔ ꯑꯣꯏꯔꯕꯅꯤꯅ
ꯎꯝ
ꯉꯁꯥꯏꯗꯤ ꯁꯨꯇꯤ ꯑꯣꯏꯕꯅꯦꯗꯣ ꯉꯁꯤ ꯃꯤꯇꯤꯡ ꯑꯣꯏ ꯃꯤꯇꯤꯡꯒꯨꯝꯕ ꯂꯩꯈ꯭ꯔꯕꯅꯤꯅ ꯆꯠꯇ꯭ꯔꯖꯨ ꯌꯥꯗꯦ ꯍꯥꯏꯗꯤ ꯑꯣꯐꯤꯁ ꯇꯥꯏꯃꯤꯡꯗ ꯂꯥꯛꯇ꯭ꯔꯗꯤ ꯌꯥꯗꯦ ꯍꯥꯏꯅ ꯆꯠ
ꯑꯗꯨꯒꯨꯝꯕ ꯊꯕꯛꯇꯨꯅꯤꯅꯦ ꯑꯩꯈꯣꯏ ꯇꯧꯅꯤꯡꯗꯕꯁꯦ
ꯑꯁ ꯈꯪꯗꯦ ꯑꯈꯣꯏ ꯇꯧꯔꯒ ꯉꯝꯒꯗ꯭ꯔ ꯉꯝꯔꯣꯏꯗ꯭ꯔ
ꯇꯝꯃꯔꯣꯏ ꯇꯧꯔꯔꯣꯏ
ꯑꯗꯨꯝ ꯌꯦꯡꯕꯒꯤ ꯑꯗꯨꯝ ꯌꯦꯡꯔꯒꯦ ꯑꯥ ꯑꯁ ꯑꯣꯐꯤꯁ ꯆꯠꯄꯗꯨ ꯅꯨꯡꯉꯥꯏꯅꯦ ꯈꯟꯕꯒꯤꯅꯦꯕ ꯃꯣꯏꯁꯨ ꯐꯤꯖꯤꯀꯦꯜꯒꯤ ꯋꯥꯗ꯭ꯔꯒ ꯃꯦꯟꯇꯦꯜꯂꯤ ꯀꯣꯒꯤ ꯋꯥꯔꯝꯒꯅꯤ ꯃꯦꯟꯇꯦꯜꯂꯤ ꯏꯃꯣꯁꯟ ꯑꯗꯨꯒꯤ ꯑꯩꯈꯣꯏ ꯗꯥꯕꯨ ꯀꯛ
ꯅꯣꯏ ꯌꯥꯝꯗꯕ ꯊꯕꯛ ꯌꯝꯕ ꯊꯕꯛ ꯊꯤꯒꯗꯝꯅꯦ ꯑꯩꯈꯣꯏꯗꯤ
ꯑꯥ
ꯇꯟꯕꯁꯤꯅꯤꯅꯦ
ꯑꯁ ꯆꯨꯝꯃꯦ ꯑꯦꯁ ꯑꯦꯁ ꯁꯤꯗꯨ ꯇꯧꯕꯅ ꯐꯥꯒꯅꯤ ꯌꯥꯝ ꯅꯨꯡꯉꯥꯏꯕ ꯊꯕꯛꯅꯦ ꯍꯥꯏꯔꯗꯤ
ꯑꯗꯣ ꯄ꯭ꯔꯣꯐꯦꯁꯥꯔꯁꯨ ꯅꯨꯡꯉꯥꯏꯅꯤꯗ
ꯄ꯭ꯔꯣꯐꯦꯁꯥꯔꯗꯤ ꯈ꯭ꯋꯥꯏꯗꯒꯤ ꯈ꯭ꯋꯥꯏꯗꯒꯤ ꯅꯨꯡꯉꯥꯏꯕꯤꯅꯦ ꯑꯣꯖꯥꯒꯤ ꯑꯣꯖꯥ ꯑꯣꯖꯥꯁꯨ ꯍꯥꯏ ꯁ꯭ꯀꯨꯜꯒꯤ ꯂꯦꯛꯆꯥꯔꯒꯨꯝꯕꯗꯤ ꯋꯥꯒꯅꯤꯕꯀꯣ ꯇꯣ ꯄ꯭ꯔꯣꯐꯦꯁꯥꯔꯗꯤ ꯏꯟꯑꯦꯗꯦ ꯃꯣꯏꯗꯤ ꯀ꯭ꯂꯥꯁ ꯃꯦꯛꯁꯤꯃꯝꯅ ꯑꯍꯨꯝ ꯑꯣꯏꯔꯝꯒꯅꯤ ꯃꯦꯛꯁꯤꯃꯝꯗ
ꯍꯣꯢ ꯗꯣ ꯅꯪꯆ ꯑꯃꯨꯛꯀ ꯕꯨꯛꯁꯤꯡ ꯎꯝ ꯇꯥ ꯑꯥ ꯄꯦꯔꯥ ꯄꯕ꯭ꯂꯤꯁ ꯇꯧꯔꯒ ꯇꯧꯒꯦ ꯍꯥꯏꯔꯗꯤ ꯈꯔ ꯋꯥꯒꯅꯤ ꯅꯠꯇ꯭ꯔꯗꯤ ꯑꯗꯨꯝ ꯇꯥꯛꯄꯈꯛ ꯇꯧꯔꯒ ꯀꯔꯦꯛꯁꯟ ꯇꯧꯔꯒ ꯂꯩ ꯂꯣꯏꯔꯦ
ꯑꯗꯨꯅꯤꯕ ꯑꯗꯨ ꯄꯦꯜꯂꯣꯏꯕ ꯈꯪꯕ꯭ꯔꯥ ꯀꯨꯏꯅ ꯂꯥꯛꯄꯗ ꯄꯦꯜꯂꯔꯣꯏꯕ
ꯎꯝ ꯑꯗꯨ ꯅꯪ ꯈꯔ ꯑꯦꯝꯕꯤꯁ꯭ꯌꯁ ꯇꯧꯔꯗꯤ ꯋꯥꯒꯅꯤ ꯅꯠꯇ꯭ꯔꯗꯤ ꯅꯨꯡꯉꯥꯏꯒꯅꯤ ꯏꯕꯦꯝꯃ
ꯍꯧꯖꯤꯛ ꯑꯈꯣꯏꯒꯤ ꯏꯆꯦꯁꯦ ꯑꯣꯖꯥ ꯑꯣꯏꯔꯦꯅꯥ ꯑꯗꯨꯒ ꯃꯥ ꯄꯤ ꯍꯩꯁ ꯗꯤ ꯒꯤ ꯇꯧꯕꯁꯦ ꯃꯀꯣꯛ ꯀꯥꯏꯒꯦ ꯇꯧꯋꯤ ꯍꯥꯏꯌꯦ ꯑꯗꯨꯝ ꯀꯣꯜ ꯇꯧꯔꯛꯄꯗ ꯑꯩ ꯌꯥꯝ ꯋꯥꯢꯌꯦ ꯑꯩ ꯌꯥꯝ ꯅꯨꯡꯉꯥꯏꯇ꯭ꯔꯦ ꯑꯩꯒꯤ ꯀꯣꯛꯁꯦ ꯌꯥꯝ ꯇꯥꯏꯠ ꯑꯣꯏꯈ꯭ꯔꯦ ꯍꯥꯏꯅ ꯑꯗꯨꯝ ꯇꯧꯔꯛꯑꯕ ꯄꯦꯄꯔ ꯄꯥꯕ꯭ꯂꯤꯁ ꯇꯧꯒꯗꯕꯗꯨ
ꯎꯝ
ꯊꯦꯁꯤꯁ ꯕꯨꯛ ꯐꯣꯡꯗꯣꯛꯄ ꯑꯗꯨꯒꯨꯝꯕꯗꯨ
ꯎꯝ
ꯗꯨꯝ ꯄꯥꯔꯒ ꯄꯥꯔꯒ
ꯑꯗꯨ ꯅꯪꯒꯤ ꯑꯃ ꯃꯥꯒꯤ ꯢꯃꯥ ꯃꯥꯒꯤ ꯏꯟꯇ꯭ꯔꯦꯁꯇ ꯂꯩꯗ ꯄꯥꯝꯈ꯭ꯔꯗꯤ ꯄꯥꯝꯃꯤꯅ
ꯑꯩꯒꯨꯝꯕꯗꯤ ꯑꯁ ꯆꯍꯤ ꯃꯉꯥꯗ ꯕꯨꯛ ꯑꯃ
ꯇꯨꯁꯨ ꯌꯥꯏꯌꯦꯅ ꯐꯖꯟ ꯂꯧꯊꯣꯛꯔꯗꯤ
ꯑꯈꯣꯏ ꯀꯦꯃꯦꯁꯇ꯭ꯔꯤꯒꯤ ꯑꯩꯒꯤ ꯃꯦꯟꯇꯔꯗꯨꯗꯤ ꯃꯣꯁ ꯃꯣꯁꯅꯦ ꯄꯕ꯭ꯂꯤꯛꯁ ꯄꯕ꯭ꯂꯤꯁꯤꯡ ꯕꯨꯛ ꯄꯕ꯭ꯂꯤꯁ ꯇꯧꯕ ꯃꯣꯁ ꯃꯣꯁ ꯕꯨꯛ ꯄꯕ꯭ꯂꯤꯁꯔ ꯍꯥꯏꯕ꯭ꯔꯥ ꯇꯧꯕꯅꯦ ꯃꯥꯗꯨ ꯄ꯭ꯔꯣꯐꯦꯁꯔꯗ